ꯇꯥꯏ ꯀꯗꯧꯔꯤꯅ
ꯑꯁ ꯑꯉꯥꯡꯒ ꯍꯤꯞꯔ ꯂꯩꯔ ꯑꯉꯥꯡ ꯇꯨꯝꯍꯟꯕꯗ ꯉꯥꯏꯔꯤ
ꯅꯥꯟ ꯀꯩꯗꯒꯦ ꯌꯥꯝꯃꯕꯨ ꯑ ꯑꯩꯁꯨ ꯍꯧꯖꯤꯛꯇ ꯃꯄꯥꯟ ꯊꯣꯛꯑꯒ ꯍꯧꯖꯤꯛ ꯂꯩꯔꯨꯝꯗ
ꯑꫭ ꯑꯩꯒꯤ ꯑꯉꯥꯡꯗ ꯍꯧꯖꯤꯤꯛꯇ ꯇꯨꯝꯈꯤꯕꯗ ꯉꯥꯏꯔꯤ ꯍ ꯑꯉꯥꯡꯗꯒꯤꯁꯨ ꯍꯦꯟ ꯑꯁ ꯁꯥꯎꯇꯦꯗ ꯁ ꯎꯁꯣꯏꯗꯣ ꯎꯁꯣꯏꯗꯣ ꯕꯣꯇꯜꯗ ꯏꯁꯤꯡꯒ ꯊꯤꯠꯂꯒ ꯆꯥꯕꯗꯣ ꯍꯍꯍ
ꯍꯍꯍ
ꯅꯪꯗꯤꯍ
ꯑꯩ ꯑ ꯌꯦꯟꯁꯥ ꯆ ꯌꯦꯟꯁꯥ
ꯑꯁ ꯅꯪ ꯃꯈꯥ ꯍꯦꯜꯂꯦꯀꯣꯉꯁꯤꯗꯤ
ꯑ ꯁꯤꯇꯤ ꯆꯨꯞ ꯁꯞ ꯅꯦꯅ ꯑꯗꯨꯗꯩ ꯊꯣꯡꯉꯒ ꯆꯥꯏ
ꯑꯨꯝ ꯆ ꯍꯍ
ꯇꯨꯝꯅꯈ꯭ꯔꯕꯣ ꯂꯣꯏꯅꯍ
ꯑꯣ ꯕ꯭ꯔ ꯕ꯭ꯔ ꯂꯣꯏꯅ ꯇꯨꯝꯅꯈ꯭ꯔꯦꯍ ꯑꯁ ꯑꯩ ꯅꯨꯄꯥꯒ ꯑꯩꯗꯤ ꯑꯗꯨꯝ ꯐꯣꯟ ꯐꯣꯟ ꯃꯦꯠꯂꯒ ꯂꯩꯕꯅꯤꯗ
ꯑꯞ ꯅꯨꯡꯉꯥꯏ
ꯍꯥꯥ ꯀꯩꯒꯤ ꯍꯥꯏꯕ
ꯅꯨꯡꯉꯥꯏꯔꯤꯕꯣ
ꯑꯁ ꯀꯔꯤ ꯅꯨꯡꯉꯥꯏꯅꯦ ꯅꯪ ꯈꯪꯉꯤꯗꯨꯅꯤ ꯑꯉꯥꯡ ꯆꯦꯟꯕꯒꯤ ꯅꯨꯡꯁꯥꯅ ꯁꯥꯕꯒ
ꯎꯝ
ꯀ꯭ꯌꯥꯃꯟ ꯇꯥꯗꯦ ꯅꯨꯡꯗꯥꯡ ꯉꯥꯏꯕꯗ ꯑꯋꯥꯕ ꯑꯃꯅꯤ
ꯊꯥ ꯀꯌꯥ ꯁꯨꯔꯒꯦ
ꯑꯩꯁꯦ ꯊꯥ ꯇꯔꯦꯠ ꯑꯦ ꯊꯥ ꯇꯔꯦꯠ ꯆꯠꯂꯤꯌꯦ
ꯎꯝ
ꯅꯪꯗꯤ ꯑꯩ ꯑꯉꯥꯡ ꯄꯨꯕ ꯀꯥꯟꯗ ꯂꯩꯇ꯭ꯔꯦꯀꯣ
ꯌꯥꯝ ꯌꯥꯝ ꯐꯔꯦꯅꯦ
ꯅꯪꯅꯕꯨ ꯋꯥꯏ ꯁꯪꯉꯤꯔ ꯅꯨꯄꯥꯅꯤ
ꯂꯩꯩꯔꯦ ꯑꫭꯏ ꯆꯍꯤ ꯆꯍꯤ ꯑꯃꯒ ꯆꯍꯤ ꯑꯃꯒ ꯊꯥ
ꯎ
ꯆꯍꯤ ꯑꯃ ꯑꯃꯒ ꯊꯥ ꯃꯉꯥ ꯁꫭꯌꯦ ꯌꯨꯞ ꯂꯥꯛꯇꯦꯕ
ꯀꯨꯝꯁꯤꯗꯤ ꯂꯥꯛꯑꯣꯀꯣ ꯂꯥꯛꯑꯔꫭꯏꯗꯔ꯭ꫭ ꯇꯥꯕ꯭ꯔꯣ
ꯑꯦꯕ ꯑꯧ ꯇꯥꯏꯌꯦ
ꯀꯨꯝꯁꯤꯗꯤ ꯂꯥꯛꯑꯣ ꯅꯪ ꯃꯈꯣꯟꯗꯣ ꯂꯩ ꯑ ꯀꯩꯅꯣꯝꯃ ꯇꯧꯋꯦ ꯈꯨꯝꯕ ꯅꯨꯡꯉꯥꯏꯇꯕꯗꯨꯀꯣ
ꯂꯥꯛ ꯌꯥꯔꯣꯏ ꯑꯗꯨ
ꯂꯑꯣ ꯂꯑꯣ
ꯇꯥꯌꯦ ꯇꯥꯕ꯭ꯔꯥ ꯑ